ꯆꯤꯡ ꯆꯠꯂꯣꯁꯤ ꯊꯣꯛꯂꯛꯑꯣ
ꯀꯔꯤ
ꯆꯤꯡꯗꯣ ꯍꯡꯦ ꯍꯥꯏꯔꯛ ꯀꯥꯟꯗꯦ ꯍꯥꯏꯅꯔꯀꯥꯟꯗꯪ ꯆꯠꯦ ꯍꯥꯏꯗꯥꯏ
ꯃꯊꯥꯟ ꯁꯗꯤ ꯑꯗ
ꯊꯟꯗꯗꯨꯗꯒꯥꯎꯕꯒꯦ
ꯀꯔꯤ
ꯆꯩꯅꯥꯡ ꯃꯈꯀꯣꯛ ꯇꯨꯝꯃꯤꯁꯦ ꯌꯦꯡꯂꯣ
ꯏꯁ ꯃꯤ ꯏꯔꯨꯔꯒ ꯑꯩꯅ ꯌꯦꯡꯗꯣꯏꯕ
ꯁꯝ ꯌꯥꯎꯁꯨ ꯌꯥꯎꯗꯕ ꯑꯃꯅꯤ ꯆꯤ ꯊꯥꯗꯔꯒ ꯈꯔ ꯈꯔ ꯁꯥꯡꯁꯦ ꯁꯥꯡꯍꯜꯂꯒ
ꯎꯝ ꯆꯦꯅꯥꯎ ꯃꯁꯝ ꯌꯥꯎꯗꯕ꯭ꯔꯥ ꯑꯩꯁꯦ
ꯌꯥꯎꯔꯤ ꯒꯂꯥꯕꯣꯛ ꯇꯨꯝꯃꯀꯗ ꯈꯪꯦ ꯃꯥꯏ ꯑꯁ ꯌꯥꯝ ꯌꯥꯎ ꯌꯥꯎꯗꯔꯤꯁꯤ
ꯐ ꯌꯥꯕ ꯎ ꯃꯥꯗꯩꯅ ꯍꯥꯏꯕꯗꯨꯗꯤ ꯍꯥꯏꯔꯣ ꯅꯣꯏ ꯃꯥꯗ ꯍꯥꯏꯔꯒꯗꯅꯝꯞꯐꯠꯨ ꯌꯥꯔꯕ ꯄꯩꯁꯥ ꯍꯥꯏꯗꯣꯏꯔꯤꯉꯩꯗꯨꯗ ꯅꯪ ꯈꯁꯨ ꯈꯥ ꯈꯠꯂꯣꯏꯁꯤꯗꯁꯨ ꯉꯥꯡ ꯁꯠꯅ ꯉꯥꯡꯕꯗꯇ ꯑꯗꯨꯨꯝꯝꯕ ꯃꯤꯗꯤ ꯃꯥꯜꯂ ꯀꯩ
ꯑꯗꯨꯣ ꯂꯥꯏꯅꯥꯅꯦ ꯍꯥꯏꯕꯅꯦ
ꯆꯤꯖ ꯇꯗꯄꯤꯒꯂ ꯍꯌꯦ
ꯍꯥꯥ
ꯇꯨꯗ ꯄꯤꯣꯂ
ꯀꯗꯥ
ꯊ ꯑ ꯇꯧ ꯀꯣꯛꯀ ꯅꯍꯥꯛꯇ ꯇꯨꯝꯕ ꯌꯥꯗꯕ ꯄꯣꯠꯅꯤꯅ ꯂꯨꯄꯧ ꯍꯥꯡꯕꯅꯦ ꯀꯟꯗꯤꯁꯅꯔꯗꯣ ꯍꯌꯦꯡ ꯀꯣꯛꯇꯣ ꯇ ꯑꯆꯥ ꯇꯧꯍꯧ ꯇꯧ ꯅꯥꯔꯤꯉꯩꯗꯨꯗ ꯁꯝꯗꯣ ꯇꯥꯍꯧꯔꯣ ꯃ ꯎ ꯐ ꯃꯇꯝ ꯃꯤꯔꯩ ꯂꯩꯇꯕ ꯃꯇꯝ ꯃꯤꯔꯩ ꯂꯩꯇꯕꯅꯤꯅ ꯍꯁꯤꯡꯗꯨ ꯈꯣꯡꯒꯥꯎ ꯍꯥꯏꯕꯁꯤ ꯊꯤꯖꯤꯟꯅꯕ꯭ꯔꯥ ꯍꯥꯢꯁꯦ
ꯑ
ꯀꯇꯜ ꯆꯥꯎꯕꯤꯒꯤꯗꯤ ꯌꯥꯗ꯭ꯔꯦ ꯆꯥꯎꯕꯤꯒꯤꯗꯤ ꯌꯥꯔꯦ ꯑꯩꯒꯤ ꯌꯥꯗ꯭ꯔꯦ ꯀꯃꯥꯏꯅ ꯇꯧꯗꯣꯏꯅꯣ ꯈꯪꯗꯦꯌꯦ
ꯆꯧꯕꯤꯒꯤꯗꯩꯔ ꯇꯧꯔꯛꯏꯁꯦ
ꯅꯪ ꯈꯪꯗ꯭ꯔꯣ ꯍꯥꯏꯁꯦ
ꯑꯗꯨꯝ ꯍꯥꯏꯗꯤ ꯃꯥꯟꯅꯕꯅꯤꯅ ꯍꯥꯏꯐꯦꯠ
ꯏ ꯍꯥꯏ ꯃꯥꯅ ꯄꯩꯁꯥ ꯄꯥꯝꯃꯨꯏ ꯃꯥꯅ ꯋꯥꯔꯤ ꯁꯥꯟꯅꯗꯕꯤꯗ ꯇꯧꯗꯗꯤ ꯑꯩꯗꯤ ꯑꯗꯣ ꯁꯤꯗꯤ ꯑꯦꯞꯁꯀꯤ ꯃꯔꯝꯗ ꯋꯥꯔꯤ ꯁꯥꯟꯅꯕꯗꯤ ꯀꯩꯁꯨ ꯀꯥꯏꯗꯦ ꯍꯧꯖꯤꯛ ꯑꯩ ꯄꯩꯁꯥ ꯄꯟꯈꯤꯕꯔꯥ ꯄꯟꯕ꯭ꯔꯕ ꯅꯪꯒꯤ ꯁꯦꯁꯇꯨ ꯅꯪꯒꯤ ꯄꯩꯁꯥꯗ ꯆꯨꯨꯔ ꯂꯩꯔꯦ ꯅꯪ ꯅꯀꯣꯛꯇꯣ ꯑꯣꯏꯅ ꯑꯩꯅ ꯍꯥꯏꯗꯤ ꯑꯩꯗꯣ ꯌꯥꯗ꯭ꯔꯕꯅꯦ ꯐꯣꯟ ꯇꯧꯕꯗꯣ ꯅꯪ ꯌꯥꯗꯗꯣ ꯀꯔꯤꯝ ꯈꯟꯖꯕ꯭ꯔꯅꯦ ꯅꯨꯡꯉꯥꯏꯇꯕ ꯐꯥꯎꯗꯕ꯭ꯔ ꯑꯗꯨ ꯅꯨꯡꯉꯥꯢ ꯌꯥꯗ꯭ꯔꯦ ꯍꯥꯏꯕꯗꯨ ꯅꯪ ꯅꯪꯗꯤ ꯄꯩꯁꯥꯒꯤ ꯋꯥꯔꯤ ꯄꯩꯁꯥ ꯄꯟꯈꯤꯕ꯭ꯔꯣ ꯍꯧꯖꯤꯛꯀꯤ ꯑꯁꯦꯡꯕꯗꯤ ꯌꯥꯝꯁ ꯍꯥꯏ ꯈꯟꯗꯅꯅꯦ ꯁꯅꯤꯡꯗꯅꯦ ꯃꯔꯩ ꯈꯨꯊꯤꯁꯦ ꯌꯦꯡꯉꯣ ꯃꯥꯅ ꯉꯝꯅꯕ ꯑꯃ ꯊꯤꯔꯤꯁꯦ ꯁꯤ ꯑꯉꯥꯡꯁꯦ ꯑꯩꯅ ꯃꯥꯟꯅꯩ ꯍꯥꯢꯗ꯭ꯔꯥ ꯍꯥꯏꯗꯪ
ꯍꯥꯎ
ꯃꯅꯥꯗ꯭ꯔꯥ ꯁꯦ
ꯀꯩꯅꯣ
ꯅꯪ ꯇꯨꯝꯃꯤꯔꯥ
ꯇꯨꯝꯃꯤ
ꯇꯨꯝꯃꯨ ꯇꯨꯝꯃꯨ
ꯇꯨꯝꯗꯔꯥꯗꯤ ꯀꯩꯗꯧꯅꯤ
ꯆꯤꯡ ꯀꯥꯎꯁꯤꯁꯨ ꯌꯥꯗꯦ
ꯑꯁ
ꯅꯣꯏ ꯉꯔꯥꯡ ꯆꯤꯡ ꯀꯨꯝ ꯊꯣꯡꯕꯗꯣ ꯍꯥꯎꯇꯦꯅꯥꯕ ꯉꯥꯃꯨꯛꯈꯣꯏꯅ ꯆꯥꯈꯤꯕ ꯑꯗꯨꯃꯥꯏꯅ ꯍꯥꯎꯇꯕ ꯇꯧꯈꯤꯗꯕꯅꯦ
ꯏꯁ ꯍꯥꯎ ꯌꯦꯗꯨꯒꯥꯏꯇ
ꯐꯨꯔꯤꯠ ꯑꯝꯇ ꯋꯥꯏꯒꯤ ꯁꯤꯁꯦꯅꯥꯎꯅ
ꯎꯝ ꯋꯥꯏꯒꯗꯝ ꯋꯥꯏꯍꯟꯒꯗꯝ ꯑꯩ ꯐꯨꯔꯤꯠꯇꯤ ꯃꯥꯅ ꯑꯗꯨꯝ ꯂꯩꯃꯤꯅ
ꯃ ꯏꯗ ꯃꯥꯗꯝ ꯂꯩꯦ ꯅꯄꯨꯟꯁꯤ ꯆꯨꯞꯄꯗꯨꯃ ꯐꯤꯔꯣꯜ ꯁꯨꯡꯂꯩ ꯂꯩꯗꯕ꯭ꯔꯥꯌꯦ
ꯀꯩꯕ
ꯐꯗ ꯃꯥ
ꯐꯤꯔꯣꯜ ꯑꯩ ꯐꯤꯔꯣꯜ ꯂꯩꯕ ꯎꯈ꯭ꯔꯕꯣ ꯍꯪꯉꯣ
ꯉ ꯎ ꯂ ꯀꯗ ꯍ ꯍꯂꯨꯀꯇꯔ ꯊꯣꯛꯦ ꯍꯂꯨꯀꯇꯔ
ꯀꯥꯢꯗꯩ ꯍꯤꯂꯨꯀꯨꯞꯇ꯭ꯔꯅꯣ
ꯅ ꯈꯣꯡꯇꯨ ꯈꯠꯇꯕꯤꯗꯨꯕꯨ ꯀꯔꯤꯒꯤꯅ ꯍꯥꯏꯌꯦꯦ
ꯀꯅꯥꯅꯣ ꯂꯛꯢꯗꯣ
ꯇꯨꯡꯅ ꯍ ꯍꯥꯏꯗ꯭ꯔꯕꯥ ꯂꯤꯦ ꯍ ꯍꯥꯏꯗ꯭ꯔ
ꯆꯤꯇꯣꯝꯕꯤ ꯍꯩꯃꯥ ꯀꯅꯥꯅꯣ ꯂꯥꯛꯏꯗꯣ
ꯍꯤꯡꯆꯥꯕꯤꯅꯦ ꯍꯤꯡꯆꯥꯕꯤ
ꯒꯥꯔꯤ ꯃꯆꯥ ꯅꯣꯏ ꯒꯥꯔꯤ ꯌꯥꯔꯕꯣ
ꯑꯥ ꯑꯩꯗꯤ ꯏꯃꯥꯡ ꯑꯁꯤꯅꯦ ꯀꯩꯅꯣꯝꯃ ꯊꯦꯡꯅꯩ ꯅꯟꯗꯤꯅꯤꯁꯤ ꯐꯣꯟꯇꯧ ꯊꯨꯔꯦ ꯅꯥꯕꯥ ꯀꯛꯆꯤꯡꯁꯤ ꯐꯃꯨꯡꯗ ꯀꯛꯆꯦꯡ ꯃꯣꯟ ꯁꯥꯥꯏꯔꯒ
ꯁꯤꯇꯃꯦ
ꯍꯥꯥꯎ
ꯀꯩ ꯑꯩꯈꯣꯏꯁꯨ ꯁꯥꯎꯅꯤ ꯑꯩ ꯍꯧꯖꯤꯛꯇ ꯍꯥꯏꯒꯦ ꯇꯧꯔꯝꯕꯗꯣ ꯀꯥꯕꯏ ꯑꯗꯨꯅ ꯋꯥ ꯉꯥꯡꯥꯏ ꯀꯥꯟꯗ
ꯅꯣꯏ ꯒꯥꯔꯤ ꯌꯥꯔꯕꯣ ꯅꯠꯇ꯭ꯔꯣ
ꯑꯣꯐꯨꯜ
ꯍꯥ ꯄꯨꯡ ꯃꯉꯥ ꯇꯥꯔꯦ
ꯑꯥꯎ
ꯀꯔꯤ ꯄꯨꯡ ꯃꯉꯥ ꯇꯥꯔꯗꯤ ꯐꯣꯟ ꯋꯥꯔꯤ ꯁꯥꯟꯅ ꯌꯥꯗ꯭ꯔꯣ
ꯚꯩꯗꯨꯗ ꯑꯗꯨ ꯂꯣꯏꯔꯒ ꯂꯣꯏꯔꯒ ꯂꯥꯛꯑꯣꯨ ꯆꯦ ꯆꯧꯕꯤꯅ ꯍꯥꯠꯇꯣꯛꯈꯤꯗꯅ ꯑꯃꯨꯛ ꯃꯤꯅꯤꯠ ꯃꯉꯥꯗꯤ ꯆꯠꯂꯦ
ꯄꯩꯁꯥ ꯀꯛꯈꯤꯗꯣꯏꯔꯕ
ꯀꯩꯅꯣ
ꯍꯥꯏꯗꯤ ꯃꯤꯅ ꯁꯨꯗꯕꯤꯗ ꯊꯝꯈꯤꯕꯗꯣ ꯀꯩ
ꯃꯤꯅꯤꯠ ꯁꯨꯗꯕꯁꯦ
ꯑꯥ
ꯀꯛ ꯇꯕꯅꯤꯗ
ꯄꯣꯏꯟ ꯌꯥꯝ ꯀꯥꯗꯕ
ꯎꯝ ꯅꯪ ꯑꯗꯨꯗꯤ ꯃꯤꯁꯀꯣꯟ ꯃꯉꯥ ꯇꯔꯨꯛ ꯁꯨꯖꯈꯔꯦ
ꯀꯅꯥꯒꯤ
ꯅꯟꯅꯤ
ꯎꯝ ꯑꯩꯁꯦ ꯃꯤ ꯑꯃꯃꯝ ꯁꯥꯟꯅꯕꯗ ꯄꯩꯁꯥ ꯀꯌꯥꯅꯦ ꯍꯥꯏꯕꯅꯣ ꯃꯣꯏ ꯀꯩꯅꯣ ꯇꯧꯗꯣ
ꯑꯦꯠꯇꯤ
ꯑꯣ
ꯍ ꯑꯩꯗꯤ ꯌꯥꯍꯧꯗ꯭ꯔꯦ ꯑꯗꯣ ꯊ
ꯅꯪꯗꯣ ꯃꯤ ꯃꯌꯥꯝ ꯋꯥꯔꯤ ꯁꯥꯟꯅꯕꯔꯝꯒꯅꯤ
ꯌꯥꯔꯥ ꯅꯪ ꯍꯂ ꯂꯧꯖꯦ ꯇꯝꯣ
ꯈꯪꯗꯦ ꯑꯗꯨꯗꯤ
ꯀꯨꯝꯂꯦꯕ꯭ꯔꯥ ꯇꯥ
ꯑꯥꯎ
ꯍꯥꯏ
ꯍꯥꯎ ꯍꯥꯎ ꯍꯥꯎ ꯍꯥꯎ
ꯑꯩꯈꯣꯏ ꯃꯥꯁꯦ ꯄ꯭ꯔꯤꯟꯁꯦꯁꯀꯥ ꯁꯥꯔꯤꯌꯦ ꯕꯕꯥ ꯕꯨꯠꯀ ꯂꯧꯊꯣꯛꯍꯜꯂꯦ ꯕꯕꯥꯗ
ꯀꯔꯤ
ꯑꯈꯣꯏ ꯃꯥꯗꯣ ꯄꯔꯤꯟꯁꯦꯁ ꯁꯥꯔꯤꯕ ꯑꯈꯣꯏ ꯕꯥꯗ ꯕꯨꯠ ꯂꯧꯊꯣꯛꯍꯜꯂꯤꯕꯥ
ꯄꯨꯣꯏ ꯂꯧꯊꯣꯛꯂꯑꯦ
ꯕꯨꯠ ꯕꯨꯠ ꯕꯨꯠ ꯈꯨꯡꯉꯨꯞ ꯕꯨꯠꯇꯣ
ꯑ
ꯉꯥꯛꯊꯣꯛꯍꯜꯂꯤꯕ
ꯅꯣꯏ ꯕꯕꯥꯗ ꯃꯃꯥ
ꯃꯃꯥꯅꯥ ꯕꯕꯥꯗ
ꯎꯝ ꯃꯥꯅꯦ ꯄ꯭ꯔꯤꯟꯁꯦꯁ ꯇ꯭ꯔꯤꯠꯃꯦꯟ ꯇꯧꯔꯦꯅꯦ
ꯑꯥ ꯄꯇꯥꯥꯡ
ꯃꯆꯤꯟꯖꯦ ꯌꯥꯝ ꯋꯥꯅꯤ ꯃꯃꯥ ꯂꯧꯗꯔꯝꯕ ꯒꯜꯂꯤꯁꯦ ꯇꯞ ꯇꯞꯅ ꯄꯥꯅꯈꯤꯕ ꯃꯊꯧꯔꯤꯁꯦ
ꯇꯥꯡ
ꯀꯩꯅꯣꯃꯤ ꯏꯃꯥꯏꯃꯥꯏ
ꯀꯧꯕ ꯌꯥꯗ꯭ꯔꯣ ꯅꯪꯁꯦ ꯀꯧꯕꯒ ꯌꯥꯗꯕꯩ ꯃꯣꯡꯂꯕ ꯑꯩꯈꯣꯏꯗ ꯂꯥꯛꯑꯣꯌꯦ ꯆꯦ ꯆꯦꯅꯥꯎꯅ
ꯀꯗꯤ ꯀꯔꯤꯒꯤ
ꯃ ꯆ ꯂꯑꯣꯋꯦ ꯑꯔꯦ ꯄꯨ ꯆꯂꯑꯣꯣꯏ
ꯑꯩ ꯐꯔꯣꯝꯖꯁꯤ ꯇꯣꯝꯕꯤ ꯍꯥꯎ ꯍꯥꯎ
ꯏꯁꯩ ꯍꯧꯈ꯭ꯔꯦ
ꯀꯩ ꯏꯁꯩ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
ꯑꯝꯇ ꯍꯪꯉꯣ ꯑꯩ ꯐꯨꯔꯤꯠꯗꯨ ꯅꯣꯏꯗ ꯂꯩꯔꯤꯕ ꯑꯗꯨ ꯑꯣꯏꯔꯒ ꯀꯩ ꯀꯥꯎꯔꯤꯕꯅꯦ
ꯑꯩ ꯐꯨꯔꯤꯠ ꯑꯃꯥ ꯅꯪ ꯅꯍꯥꯟ ꯂꯤꯠꯈꯤꯕꯗꯣ
ꯁꯤꯡꯒꯗꯕꯒ ꯂꯩꯕ꯭ꯔꯣ ꯑꯩꯈꯣꯏꯅ
ꯑꯗꯨ ꯃꯥꯅꯤꯔꯣꯏꯗꯕꯗ ꯁꯤꯗꯣ ꯑꯩꯈꯣꯏꯅꯣ ꯃꯣꯏꯁꯨ ꯆꯦꯡ ꯂꯩꯇ꯭ꯔꯦ
ꯇꯥꯡ
ꯑꯥꯎ
ꯂꯔꯦ ꯌꯥꯝ
ꯀꯩ ꯂꯩꯍꯥꯏ
ꯅꯣꯏꯗ
ꯂꯩꯒꯨꯝ ꯇꯧꯕꯅꯦ ꯇꯥꯡꯐꯁꯨ ꯂꯩꯒꯨꯝꯗꯧꯗ ꯈꯗꯥ ꯍꯧꯖꯤꯛ ꯁꯨꯕꯗ ꯌꯥꯎꯋꯦ ꯗ꯭ꯔꯥꯏ ꯇꯧꯕꯗ
ꯑꯥ
ꯌꯥꯔꯦ ꯇꯥꯅꯤꯡꯗꯦ ꯁꯣꯏ ꯉꯥꯎꯕꯗꯒꯤꯩ ꯃꯥꯅ ꯍꯌꯦꯡꯗꯒꯤꯀꯦ ꯈꯟꯖꯕ ꯑꯃ ꯑꯩꯒꯤꯕꯨꯗꯤ ꯁꯨꯔ ꯂꯩꯔꯝꯃꯦ ꯑꯣ
ꯑꯩ ꯁꯤꯅꯤꯉꯥꯏ ꯆꯥꯅꯤꯡꯉꯥꯏ ꯑꯃꯇꯥ ꯂꯩꯇꯦ
ꯃꯤꯅ ꯁꯤꯀꯂꯦꯟꯗ ꯈꯤꯇ ꯂꯩꯕꯤꯔꯛꯑꯣꯁꯨ ꯌꯥꯗꯦ ꯑꯩꯅ ꯉꯥꯡꯏꯁꯤ ꯇꯥꯕ꯭ꯔꯣ
ꯊꯥꯗꯥ ꯀꯩ ꯍꯥꯏꯅꫭ
ꯃꯤꯅ ꯁꯦꯀꯦꯟꯍꯦꯟꯗꯒꯤ ꯈꯔ ꯂꯩꯕꯤꯔꯣꯁꯨ ꯌꯥꯗꯦ ꯁꯦꯠꯅꯤꯡꯉꯥꯏ ꯆꯥꯅꯤꯡꯉꯥꯏ ꯑꯝꯇ ꯂꯩꯇ꯭ꯔꯕ
ꯍꯌꯦꯡ ꯄꯤꯌꯨꯕ ꯄꯩꯁꯥꯗꯣ ꯍꯌꯦꯡ ꯕꯖꯥꯔꯀꯅ ꯌꯥꯝꯅꯦ ꯂꯥꯛ ꯀꯩꯥ ꯁꯤꯗꯤ ꯄꯤꯗꯦ ꯄꯩꯁꯥ ꯄꯤꯗꯦ ꯀꯃꯥꯏ ꯂꯩꯔꯛꯇꯣꯏꯅꯣ
ꯍꯣꯏ ꯄꯤꯒꯦ
ꯑꯗꯨ ꯇꯃꯤꯗꯤ ꯀ꯭ꯌꯥꯟ ꯇꯥꯗ꯭ꯔꯥ ꯃꯥꯄꯩꯁꯥ ꯁꯨꯡꯄꯤꯗ ꯄꯨꯣꯁ ꯒ꯭ꯦꯔꯖꯨꯋꯦꯠ ꯇꯝꯃꯦ
ꯑꯗꯩ ꯍꯥꯏꯔꯛꯑꯒ ꯍꯟꯖꯟꯒꯦ ꯍꯥꯏꯕ ꯅꯠꯇ꯭ꯔꯣ ꯅꯨꯡ ꯆꯠꯝꯗꯥꯏꯗ ꯐꯖꯟ ꯍꯥꯏꯌꯨ ꯅꯠꯇꯔ
ꯄꯤꯒꯦ ꯍꯥꯏꯌꯨ ꯍꯥꯏꯕ ꯅꯠꯇ꯭ꯔꯣ
ꯑꯥ
ꯑꯩ ꯆꯦꯜꯂꯒꯦ ꯆꯦꯜꯂꯒꯦ ꯑꯩ ꯕꯤꯁꯤ ꯉꯥꯡꯁꯦ ꯑ ꯀꯣꯛ ꯁ ꯉꯥꯟꯇꯥꯥꯇꯕ ꯃꯨꯗ ꯑꯣꯏꯔꯗꯤ ꯆꯣꯠꯂꯒ ꯉꯥꯡꯖꯅꯤꯡꯅ ꯃꯥꯅ ꯑꯗꯨ ꯎꯝ ꯅꯤꯡꯖꯤꯡ ꯅꯤꯡꯖꯤꯡꯅꯦ ꯉꯥꯡꯗ꯭ꯔꯨꯁꯦ ꯂꯣꯛꯀ ꯊꯨꯡꯉꯥꯛꯑꯕ ꯅꯪ ꯂꯩꯐꯝ ꯈꯪꯗꯕ ꯅꯠꯇꯦ ꯅꯥꯥꯕꯒꯤ ꯂꯩꯐꯝ ꯈꯪꯗ꯭ꯔꯤꯉꯩ ꯑꯗꯨꯗ ꯐꯣꯟꯗꯁꯒꯤꯅꯅꯨꯡ ꯍꯥꯏ ꯁꯥꯟꯅ ꯁꯤꯁꯤꯡ ꯉꯥꯎꯔꯖꯥꯠꯂꯣ ꯁꯤꯕꯣ ꯑꯍꯤꯍꯤ ꯍꯤ ꯍꯤ ꯎꯝ ꯅꯪ ꯉꯁꯥꯏ ꯋꯥꯔꯤꯔꯒ ꯃꯤ ꯐꯣꯟ ꯐꯦ ꯂꯣꯏꯔꯔꯕ ꯑꯗꯨ ꯑꯩꯗ ꯐꯤꯂꯝ ꯌꯦꯡꯉꯤꯕ ꯑꯩꯅꯣ ꯑꯣ ꯍꯣꯁꯄꯣꯠ ꯃꯥꯡꯒꯔꯦ ꯍꯣꯂꯤ ꯍꯂ ꯊꯣꯕꯌꯥꯅꯦꯅꯪ ꯄꯨꯂꯣꯏ ꯎꯝ ꯃꯥꯗꯨꯕ꯭ꯔꯦꯃꯤꯗꯨꯅꯤ
ꯑꯩ ꯆꯦꯊꯣꯕꯤ ꯆꯦꯊꯣꯕꯤ ꯑꯉꯥꯎꯕꯤ
ꯑꯦ ꯁꯠꯅꯨꯁꯨꯨꯕꯤ ꯃꯥꯜꯂꯦ ꯁꯅ ꯈꯣꯠꯅꯁꯨꯨꯕꯤ ꯑꯌꯥꯝ ꯍꯩꯅꯗꯤꯌꯦ ꯑꯩꯒꯤ ꯍꯌꯦꯡ ꯂꯨꯄꯥ ꯆꯥꯝꯃ ꯄꯤꯔꯛꯀꯦ ꯑꯗꯨꯅ ꯂꯩꯌꯨ ꯂꯨꯄꯥ ꯇꯔꯥ ꯄꯤꯕ ꯀꯨꯟ ꯄꯤꯕ ꯃꯌꯥꯝ
ꯌꯣꯟꯗꯦ ꯇꯔꯥ ꯀꯟꯕ ꯀꯨꯟ ꯄꯤꯕ ꯆꯥꯝꯕꯤꯕ ꯑꯗꯨ ꯌ ꯂꯧꯔꯧꯒꯅꯤ
ꯏꯅꯣ ꯏꯆꯤꯜ ꯏꯅꯥꯎꯒꯤꯗꯤ ꯂꯨꯄꯥ ꯀꯨꯟ ꯄꯤ ꯇꯔꯥ ꯄꯤ ꯕꯤꯕꯂꯤꯀꯥꯏꯁꯨ ꯀꯨꯟ ꯄꯤ ꯇꯔꯥ ꯄꯤꯅ ꯐꯖ ꯐꯖꯕ ꯃꯌꯥꯝ ꯂꯩꯔꯁꯦ
ꯌꯥꯡꯈꯩꯅꯤ ꯂꯤ ꯀꯒꯔꯤꯗꯨꯗꯩ
ꯏꯁ ꯀꯨꯟꯄꯤꯕ ꯖꯨ ꯌꯥꯎꯏ
ꯌꯥꯎꯕ꯭ꯔꯣ ꯐꯣꯟꯠ ꯇꯠꯂꯕ ꯃꯥꯜꯂꯦ ꯃꯤꯅ ꯁꯨꯔꯕ꯭ꯔꯣ
ꯁꯨ ꯇꯠꯇꯦ ꯑꯩꯅ ꯅꯪ ꯇꯥꯔꯤ
ꯇꯠꯇ꯭ꯔꯤ ꯃꯥꯂꯦ ꯇꯥꯏ ꯊꯣꯏꯁꯨꯗꯔꯦ ꯇꯥꯏꯕꯝꯐꯝꯐꯝ ꯥꯛꯊꯣꯛꯁꯤꯔ
ꯏꯁ ꯑꯣꯏ ꯏꯃꯥ
ꯇꯥꯎ ꯄꯪ
ꯑꯣ
ꯅꯪ ꯂꯥꯏ ꯑꯩꯈꯣꯏ ꯍꯥꯞꯖꯕꯗꯨꯖꯅ ꯁꯦꯟꯅꯅꯕ ꯗ꯭ꯔꯦꯁ ꯂꯩꯔꯕꯣ
ꯅꯣꯏꯗꯒꯤ ꯁꯦꯠꯀꯗꯝꯅꯦ
ꯎꯝ ꯑꯩ ꯂꯩꯇꯌꯦ
ꯑꯩꯒꯤꯗꯤ ꯑꯩ ꯑꯗꯨꯝ ꯊꯤꯖꯔꯒ ꯑꯗꯨꯝ ꯁꯦꯠꯀꯦ ꯌꯥꯅꯤ
ꯎꯝ ꯅꯣꯏꯃꯥꯏꯟꯗ ꯑꯃ ꯐꯅꯦꯛ ꯑꯃ ꯇꯥꯏꯒꯨꯝ ꯇꯧꯗꯏꯩꯅ ꯑꯇꯥꯡꯕ ꯑꯃ ꯔꯥꯥꯁꯇ꯭ꯔꯤꯒꯤ ꯁꯥꯕ ꯑꯃ ꯑꯣ ꯐꯤ ꯂꯍꯧꯗ꯭ꯔꯣ ꯐꯤ ꯂꯧꯍꯧꯗ꯭ꯔꯣꯗ
ꯌꯥꯍꯥꯎꯗꯦ
ꯑ ꯐꯤ ꯂꯧꯔꯗꯤ ꯁꯦꯠꯄ ꯌꯥꯒꯗꯕꯗꯨꯗ ꯐꯤ ꯑꯃ ꯂꯧꯍꯧꯗ꯭ꯔꯦꯕ
ꯇꯥꯡꯁꯦ ꯐꯤ ꯃꯆꯨ ꯃꯆꯨ ꯁꯦꯠꯂꯒ ꯈꯨꯔꯨꯝꯕ ꯆꯠꯇꯣꯏꯔꯣ